ꯍꯂꯣꯅꯨꯡ ꯅꯨꯡꯉꯥꯏ
ꯀꯗ ꯃꯔꯔꯃꯤꯅ
ꯑꯗꯨꯝ ꯂꯩꯔꯝꯃꯤꯅꯦ
ꯎꯝ ꯕꯤꯠ ꯌꯥꯝ ꯂꯩꯇꯦꯗ ꯑꯩ ꯑꯩ ꯕꯣꯔꯤꯡ ꯌꯥꯝ ꯆꯨꯔꯤ ꯍꯧꯖꯤꯛ
ꯀꯩꯒꯤꯦ
ꯊꯗ ꯇꯧꯅꯤꯌꯥ ꯂꯩꯇ
ꯂꯦꯞꯄꯒ ꯑꯗꯨꯝ ꯀꯣꯏꯆꯠ ꯆꯠꯂꯣ
ꯌꯥꯕ ꯇꯥꯅꯤꯗꯣ ꯁꯪꯒ꯭ꯔꯗꯦꯟꯗꯥ ꯑꯦ
ꯌꯦꯡꯗꯤꯌꯦꯦ ꯌꯦꯡꯉ ꯌꯦꯡꯗꯦ ꯌꯦꯡꯕ꯭ꯔꯣꯅ
ꯌꯦꯡꯉꯦ ꯀꯩꯒꯤ ꯌꯦꯡꯗ꯭ꯔꯤꯕ ꯂꯣꯏꯔꯤꯒꯦ
ꯑꯃ ꯍꯥꯏꯔꯛꯑꯣ ꯑꯩꯁꯨ ꯌꯦꯡꯒꯦ ꯑꯗꯨꯗꯤ
ꯑꯇꯦꯟ ꯑꯇꯦꯟꯕ ꯌꯦꯡꯉꯣ ꯍꯥꯏꯗꯤ ꯌꯥꯝ ꯁꯥꯡꯅꯗꯤ ꯌꯦꯡꯉꯣ ꯅꯨꯡꯁꯤꯅꯕ ꯅꯠꯇꯕ ꯑꯃ ꯍꯥꯏꯔ ꯈꯔ ꯚ ꯆꯠꯄ ꯍꯥꯏꯔꯦ ꯈ ꯐ ꯈ ꯊꯪꯕ
ꯆꯨ ꯑꯩꯁ ꯑꯩ ꯍꯣꯔꯣꯟ ꯊꯥꯕꯤꯔꯛꯀꯦꯀ ꯑꯗꯨꯒꯤ ꯃꯃꯤꯡ ꯌꯦꯡꯉ ꯋꯥꯔꯤ ꯃꯇꯦꯛ ꯑꯃ ꯂꯤꯕꯤꯔꯤ ꯑꯗꯨꯗꯅꯦ
ꯎꯝ ꯁꯨꯃꯥꯏꯅ ꯇꯧꯗꯣꯏꯅꯦꯕ
ꯑ
ꯎꯝ ꯀꯣꯔꯤꯌꯥꯗ ꯁꯨꯃꯥꯏꯅ ꯇꯧꯕ ꯁꯥꯗꯣꯏꯅꯦꯕ ꯃꯣꯏꯁꯦ ꯎꯝ ꯀꯩ ꯍꯥꯏꯅꯤ ꯑꯣꯖꯥ ꯁꯤꯡꯁꯦ ꯁꯥꯇ꯭ꯔꯅ ꯅꯝꯊꯔꯒ ꯑꯣꯏꯅ ꯊꯝꯕꯩ ꯇꯥꯏꯞꯇ ꯍꯥꯏꯗꯤ ꯃꯣꯏꯁꯤꯡꯁꯦ ꯄꯩꯁꯥ ꯄꯥꯏꯕ ꯃꯤ ꯀꯩꯅꯣ ꯇꯧꯅꯤꯡꯕ꯭ꯔ ꯇꯧꯕꯒꯨꯝꯕ ꯑꯗꯨꯒꯨꯝꯕꯁꯤꯒꯤ ꯑꯟꯑꯣꯗꯤꯕꯜ ꯁꯥꯇ꯭ꯔꯁꯤꯅ ꯐꯅ ꯂꯥꯜꯂꯁꯨ ꯁꯥꯇ꯭ꯔꯅꯦꯅ ꯑꯗꯨ ꯉꯥꯛꯄꯤꯔꯒ ꯑꯣꯖꯥꯁꯦ ꯃꯔꯥꯜ ꯂꯩꯒꯦꯔ ꯂꯩꯔꯣꯏ ꯇ ꯂꯩꯕꯗꯣ ꯑꯗꯨꯃꯥꯏꯅ ꯑꯗꯤ ꯃꯣꯏ ꯁꯥꯇ꯭ꯔ ꯃꯁꯦꯟꯗ ꯕꯨ ꯇ ꯇꯧꯕ ꯑꯗꯩ ꯄꯩꯁꯥ ꯄꯥꯏꯕ ꯃꯁꯅ ꯑꯗꯨꯝ ꯀꯩꯅꯣ ꯇꯧ
ꯎꯝ ꯑ
ꯑꯗꯨꯒꯨꯝꯕꯗꯣ ꯑꯣꯏꯗꯣꯏꯅꯦꯕ ꯋꯥꯔꯤ ꯈꯥꯏ ꯍꯧꯔꯛꯄꯁꯤꯅ ꯑꯣꯖꯥ ꯅꯨꯄꯤ ꯑꯃꯁꯦ ꯁꯥꯇ꯭ꯔ ꯑꯃꯅ ꯍꯥꯠꯇꯣꯏ
ꯕ ꯎꯝ
ꯑꯣꯖꯥꯁꯤꯅꯗꯤ ꯁꯥꯇ꯭ꯔꯁꯦ ꯀꯟꯅꯕꯅ ꯁꯨꯝ ꯍꯥꯏꯗꯤ ꯃꯥꯁꯦ ꯐꯠꯇꯕ ꯑꯣꯏꯇꯥꯥꯔꯁꯨ ꯁꯥꯇ꯭ꯔ ꯌꯥꯝ ꯊꯥꯖꯕ ꯍꯥꯏꯇꯥꯥꯔꯦ ꯑꯣꯖꯥꯅꯨꯄꯤꯁꯤꯅ ꯑꯗꯨꯕꯨ ꯍꯥꯠꯈ꯭ꯔꯅꯤꯕ ꯍꯥꯠꯂꯒ ꯀꯩꯅꯣ ꯇꯧꯕꯁꯤꯗ ꯀꯣꯔꯠꯇ ꯄꯨꯊꯣꯛꯄꯁꯤꯗ ꯅꯨꯄꯥꯁꯦ ꯑꯉꯥꯡ ꯑꯣꯏꯕꯅꯤꯅ ꯌꯥꯝ ꯃꯉꯣꯟꯗ ꯃꯔꯥꯟꯗꯣ ꯌꯥꯝ ꯄꯥꯛ ꯂꯩꯇ꯭ꯔꯦꯅ ꯍꯥꯏꯗꯣꯏꯅꯦꯕ ꯑꯗꯨꯒ ꯅꯨꯄꯥꯁꯤꯅꯁꯨ ꯀꯩ ꯍꯥꯏꯔꯛꯀꯦꯗ ꯑꯩ ꯑꯣꯖꯥꯗꯨꯒ ꯁꯤꯅꯦꯅ ꯍꯥꯏꯔꯛꯑꯅꯦꯕ ꯅꯨꯄꯤꯗꯨꯗꯤ ꯁꯤꯈ꯭ꯔꯕꯅꯤꯅ ꯀꯔꯤꯝ ꯀꯩꯅꯣ ꯇꯧꯗ꯭ꯔꯦꯗꯅ ꯑꯗꯨꯗꯅ ꯃꯥꯒ ꯂꯨꯍꯣꯡꯉꯅ ꯐꯤꯌꯥꯟꯁꯦ ꯑꯣꯏꯕ ꯍꯥꯏꯇꯥꯔꯦ ꯂꯨꯍꯣꯡꯗꯧꯕ ꯃꯇꯝ ꯂꯦꯞꯄ ꯂꯩꯔꯦꯕ ꯑꯗꯨꯗꯨꯒ ꯃꯥꯏ ꯃꯄꯥꯁꯤꯒꯅ ꯇꯧꯔꯒ ꯑꯣꯔꯒꯅꯥꯏꯖꯦꯁꯟ ꯑꯃ ꯁꯦꯝꯃꯒ
ꯍꯥꯏꯗꯤ ꯑꯣꯖꯥ ꯃꯌꯥꯝ ꯁꯥꯇ꯭ꯔ ꯃꯌꯥꯝ ꯑꯗꯨꯃꯥꯏꯅ ꯃꯤꯅ ꯇꯥꯕꯤꯗꯕꯁꯤꯡꯗꯣ ꯑꯗꯨꯗꯨꯒꯤ ꯃꯇꯦꯡ ꯄꯥꯡꯝꯅꯕꯅꯦꯅ ꯇꯧꯔꯒ ꯑ ꯄꯨꯊꯣꯛꯇꯣꯏꯅꯦꯕ
ꯅꯣꯛꯅꯤꯡꯕꯁꯨ ꯌꯥꯎꯋꯤ ꯑꯗꯨꯗꯨꯒ ꯀꯩ ꯍꯥꯏꯅꯤ ꯅꯨꯡꯁꯤ ꯅꯨꯡꯉꯣꯟꯒꯤ ꯄꯥꯛ ꯌꯥꯎꯗꯕꯒꯤꯀꯣ ꯊ꯭ꯔꯤꯂꯔ ꯑꯣꯏ ꯑꯣꯏꯔꯒ ꯌꯥꯝ ꯅꯨꯡꯉꯥꯏꯕꯗꯣ
ꯎꯝ ꯀꯃꯥꯏꯅ ꯇꯧꯕꯅꯦ ꯏꯄꯤꯁꯣꯠꯁꯨ ꯑꯗꯨ ꯇꯔꯥꯃꯨꯛꯇꯪ ꯂꯕꯅꯦꯕ ꯈꯪꯥꯟ ꯌꯥ ꯑꯗꯨꯝ ꯄꯨꯂꯞ ꯌꯦꯡ ꯌꯥ
ꯎꯝ ꯂꯣꯏꯊꯣꯛꯑꯕꯅꯦ ꯎꯝ
ꯀꯣꯔꯤꯌꯥꯒꯤꯗꯤ ꯑꯅꯝꯕꯅ ꯑꯗꯨꯃꯥꯏꯅ ꯋꯥꯔꯤꯗꯣ ꯇꯧꯕ ꯃꯥꯜꯂꯦꯀꯣ
ꯎꯝ
ꯑꯟꯏꯟꯇꯦꯜꯂꯤꯖꯦꯕꯜ ꯎꯝ
ꯑꯁꯦꯡꯕꯅꯦ ꯑꯗꯨ ꯍꯅ ꯀꯩꯅꯣ ꯇꯧꯕꯒꯁꯦ ꯑꯝꯇ ꯂꯩ
ꯏꯥꯏꯇ
ꯐꯅ ꯃꯤꯅ ꯍꯥꯏꯖꯕꯩ ꯋꯥꯅꯤ
ꯍꯤꯡ ꯉꯝꯃꯣꯏꯗ ꯈꯠꯩꯅꯗꯦꯗꯅ ꯍ
ꯀꯣꯏ ꯀꯩ ꯍꯣꯏ ꯑꯣꯏ ꯑꯗꯣ ꯃꯣꯏꯒꯤꯗꯗꯤ ꯌꯥꯝ ꯀꯃꯟ ꯑꯣꯏꯕ ꯃꯥꯜꯂꯦ ꯑꯣ ꯑꯗꯨꯒ ꯑꯗꯨꯒꯤ ꯁꯤꯃꯥꯗꯨꯗ ꯊꯣꯛꯏꯕꯁꯤꯡꯗꯣ ꯑꯗꯨꯗꯨꯗ ꯋꯥꯔꯤ ꯃꯌꯥꯝ ꯌꯥꯎꯋꯦꯕꯀꯣ
ꯑꯟꯑꯣꯗꯤꯕꯜ
ꯍꯥꯏꯗꯤ ꯏꯄꯤꯁꯣꯠ ꯈꯨꯗꯤꯡꯒꯤ ꯋꯥꯔꯤꯁꯦ ꯃꯥꯟꯅꯗꯦꯕ ꯑꯍꯥꯟꯕ ꯏꯄꯤꯁꯣꯠꯁꯤꯗꯅ ꯁꯥꯇ꯭ꯔ ꯑꯃꯅ ꯃꯥꯁꯦ ꯑꯆꯧ ꯑꯁꯥꯡ ꯑꯃꯒꯤ ꯃꯆꯥꯅꯦ ꯍꯥꯏꯕꯒꯤ ꯃꯥꯅ ꯕꯨꯂꯤ ꯇꯧꯅꯤꯡꯕ ꯇꯧꯕꯒꯨꯝꯕ ꯑꯣꯏꯗꯣꯏꯅꯦꯕ ꯑꯗꯩ ꯑꯅꯤꯁꯨꯕꯗꯅ ꯑꯃꯨꯛ ꯑꯣꯖꯥꯁꯦ ꯅꯨꯄꯤꯁꯤ ꯀꯩ ꯍꯥꯏꯅꯤ ꯁꯥꯇ꯭ꯔꯁꯦ ꯀꯩ ꯍꯥꯏꯅꯤ ꯏꯟꯁꯇꯥꯒ꯭ꯔꯥꯝꯒꯨꯝꯕꯗ ꯌꯥꯝ ꯐꯦꯃꯁ ꯑꯣꯏꯕ ꯀꯥꯡꯕꯨꯗꯣ ꯑꯣꯏꯗꯣꯏꯅꯦꯕ ꯑꯗꯨꯗꯨꯅ ꯃꯣꯏ ꯃꯣꯏꯅ ꯍꯥꯏꯔꯤꯈꯩꯁꯦ ꯃꯤꯁꯦ ꯊꯥꯖꯕꯒꯤꯅꯦ ꯑꯣꯖꯥꯈꯩꯁꯦ ꯃꯣꯏꯅ ꯐꯠꯇꯅ ꯎꯍꯟꯗꯣꯏꯅꯦꯕ ꯑꯗꯣ ꯑꯣꯖꯥ ꯅꯨꯄꯥ ꯅꯨꯄꯥꯝ ꯁꯤꯈꯤꯗꯣꯏꯅꯦꯕ ꯀꯃꯥꯏꯅ ꯁꯤꯅꯣ ꯍꯥꯏ ꯀꯥꯟꯗ ꯅꯨꯄꯤꯁꯤꯅ ꯃꯥꯁꯦ ꯑꯣꯖꯥꯁꯤꯅ ꯔꯦꯞ ꯇꯧꯋꯦꯅ ꯍꯥꯏꯖꯟꯗꯣꯏꯅꯦꯕ ꯑꯗꯨꯗꯨꯗ ꯅꯨꯄꯥꯁꯤꯗꯤ ꯇꯧꯈꯤꯗꯕꯅꯤꯅ ꯅꯨꯄꯥꯁꯦ ꯃꯌꯥꯝꯅ ꯇ꯭ꯔꯣꯜ ꯇꯧꯕꯗꯣ ꯂꯩ ꯉꯝꯗꯗꯅ ꯁꯤꯈ꯭ꯔꯦꯗꯅ ꯑꯗꯨ ꯑꯗ ꯑꯗꯨꯒꯤ ꯋꯥꯔꯤꯗꯣ ꯑꯁꯦꯡꯕꯅꯦꯅ ꯍꯥꯏꯗꯤ ꯑꯗꯨꯃꯥꯏꯅ ꯌꯥꯝ ꯇꯧꯋꯤ ꯑꯧ
ꯃꯅꯤꯄꯨꯔꯗꯗꯤ ꯂꯩꯇꯦ ꯑꯗꯨꯝ
ꯌꯥꯅꯤ ꯃꯣꯏ ꯍꯣꯏ ꯋꯥꯔꯛꯅꯕ ꯌꯥꯝ ꯂꯩꯗ ꯑꯩꯈꯣꯏ ꯃꯅꯤꯄꯨꯔꯗꯤ ꯍꯥꯏꯖꯕ ꯋꯥꯅꯤ
ꯑꯟꯑꯣꯗꯤꯕꯜ
ꯑꯗꯨꯝ ꯑꯩ ꯂꯩꯀꯥꯏ ꯃꯤꯃꯛꯇ ꯑꯣꯏꯔꯣ ꯀꯩꯅꯣꯝ ꯇꯧꯔ ꯀꯩꯅꯣꯝ ꯍꯦꯛ ꯈꯪꯕꯒ ꯑꯦ ꯁꯤ ꯑꯗꯨ ꯑꯅ ꯍꯦꯛꯇ ꯇꯧꯋꯦꯀꯣ ꯑꯗꯨꯝ ꯌꯥꯗ꯭ꯔꯗꯤ ꯌꯥꯗ꯭ꯔꯦ꯫ ꯃꯣꯏꯒꯤꯗꯅ ꯑꯃꯨꯛ ꯑꯆꯧ ꯑꯁꯥꯡ ꯍꯥꯏꯈ꯭ꯔꯒ ꯑꯗꯨꯗꯨ ꯍꯦꯛꯇ ꯌꯥꯗꯦꯕ ꯀꯃꯥꯏꯅ ꯇ
ꯑꯁꯣꯟꯕ ꯃꯤꯗꯣ ꯑꯗꯨꯝ ꯀꯩꯅꯣ ꯑꯣꯏꯅ ꯇꯧꯔ ꯂꯩꯕꯗꯣ ꯑꯗꯨꯝ
ꯍ ꯑꯗꯨꯝ ꯁꯣꯟꯊꯔꯒ ꯑꯗꯨꯝ ꯃꯅꯤꯄꯨꯔꯅꯤ ꯐ ꯐꯩꯗ
ꯃꯅꯤꯄꯨꯔꯗ ꯂꯑꯣ
ꯑꯗꯨꯝ ꯐꯕ ꯆꯥꯅꯩ ꯑꯇꯩ ꯀꯩꯁꯨ ꯀꯣꯏꯕꯤ ꯀꯣꯏꯔꯨꯔꯒꯀꯣ ꯂꯥꯁꯇ ꯑꯗꯨꯝ ꯑꯩꯈꯣꯏꯗ ꯑꯗꯨꯝ ꯄꯣꯛꯄ ꯑꯗꯨꯝ ꯇꯥꯄꯖꯅ
ꯃꯥꯅꯦ
ꯎꯝ ꯑꯗꯨꯒꯤ ꯁꯤꯃꯥꯗꯨꯁꯨ ꯅꯨꯡꯉꯥꯏꯕꯅꯤ ꯑꯗꯨꯒ ꯑꯗꯨꯏꯗꯨꯗ ꯃꯌꯥꯝ ꯌꯥꯎꯗꯣꯏꯅꯦꯕ ꯍꯥꯏꯗꯤ ꯉꯁꯥꯏꯒꯤ ꯍꯥꯠꯂꯤꯕ ꯅꯨꯄꯥꯁꯦ ꯎꯝ ꯎꯝ ꯀꯩꯅꯣ ꯑꯣꯏꯗꯣꯏꯅꯦꯕ ꯍꯥꯏꯗꯤ ꯗ꯭ꯔꯛꯀꯨꯝꯕ ꯑꯣ ꯑꯗꯨꯒ ꯑꯗꯨ ꯋꯥꯔꯤ ꯑꯃꯁꯨ ꯌꯥꯎꯋꯦ ꯑꯃ ꯖꯨꯚꯦꯅꯥꯏꯜ ꯑꯣꯏꯗꯣꯏꯅꯦꯕꯀꯣ ꯍꯥꯏ ꯍꯥꯏꯕꯗꯤ ꯆꯍꯤ ꯃꯣꯏꯁꯤ ꯌꯥꯝ ꯅꯧ ꯎꯔꯤꯕ ꯁꯥꯗꯣꯏꯅꯦꯕ ꯈꯪꯕ꯭ꯔꯥ ꯇꯔꯥꯃꯉꯥ ꯃꯈꯥꯒꯨꯝꯕ ꯑꯗꯨꯁꯨ ꯑꯁꯦꯡꯕ ꯋꯥꯔꯤꯅꯦ ꯍꯥꯏꯕꯀꯣ ꯃꯣꯏꯁꯦ ꯅꯪ ꯒꯥꯔꯤꯁꯦ ꯂꯨꯠ ꯇꯧꯗꯣꯏꯅꯦꯕ ꯍꯥꯏꯗꯤ ꯒꯥꯔꯤ ꯑꯃ ꯍꯦꯛꯇ ꯁꯣ ꯍꯥꯡꯉꯝꯕ ꯒꯥꯔꯤꯁꯦ ꯊꯧꯔ ꯃꯣꯏꯁꯦ ꯂꯥꯏꯁꯦꯟꯁ ꯌꯥꯎꯗꯕ ꯑꯣꯏꯗꯣꯏꯅꯤꯗꯅ ꯑꯉꯥꯡ ꯑꯣꯏꯝꯅꯤꯅ꯫ ꯒꯥꯔꯤꯁꯦ ꯍꯨꯔꯥꯜꯂꯒ ꯊꯧꯔꯦꯗꯅ ꯑꯗꯨꯗꯨꯒ ꯀꯩ ꯍꯥꯏꯅꯤ ꯊꯣꯡꯒꯥꯏꯗꯅ꯫ ꯈꯣꯠꯀꯥꯏꯗꯅ ꯑꯗꯨꯝ ꯇꯧꯔꯦꯗꯅ ꯈꯪꯕ꯭ꯔ ꯃꯤꯁꯨ ꯁꯤꯕ ꯁꯣꯛꯄ ꯌꯥꯎꯗꯣꯏꯅꯦ ꯑꯗꯩ ꯕꯦꯡꯀꯁ ꯑꯥꯗꯒꯥ ꯑꯦꯠꯂꯥꯠ ꯄꯥꯔꯗꯣꯠꯂꯥ ꯄꯨꯂꯥꯀꯟꯗꯥ ꯑꯝ ꯀꯥꯔꯤꯍꯥꯅꯤ ꯁꯦ ꯐꯥꯁꯨ ꯑꯗꯨꯝ ꯐꯥꯗꯣꯏꯅꯦꯕ ꯑꯗꯨꯒ ꯐꯥꯔꯒꯁꯨꯝ ꯊꯥꯗꯣꯔꯛꯇꯣꯏꯕ ꯀꯩꯒꯤꯅꯣꯗ ꯖꯨ ꯑꯦꯟ ꯑꯥꯏꯜꯅꯦ ꯆꯍꯤ ꯁꯨꯗꯦꯅ ꯃꯣꯏꯗ ꯀꯦꯁ꯫
ꯌꯥ ꯑꯣ ꯑꯗꯨꯃꯅ ꯍꯟ ꯍꯟ ꯇ ꯑꯨꯝ ꯑꯗꯨ ꯑꯁꯦꯡꯕꯗꯁꯨ ꯇꯧꯕ ꯀꯇꯥꯔꯦ ꯃꯣꯏ ꯀꯥꯡꯕꯨꯁꯦ
ꯑꯥ ꯑꯥ ꯍꯥꯏꯗꯤ ꯑꯁꯦꯡꯕꯗ ꯊꯣꯛꯈꯤꯕ ꯍꯥꯏꯇꯥꯔꯦ ꯑꯍꯥꯟꯕ ꯑꯃꯨꯛ ꯈꯛꯇ ꯅꯠꯇꯕ ꯑꯍꯥꯟꯕꯅ ꯑꯃꯨꯛ ꯀꯟꯚꯤꯅꯟꯁ ꯁ꯭ꯇꯣꯔꯒꯨꯝꯕ ꯗꯨꯀꯥꯟꯒꯨꯝꯕꯗꯩ ꯂꯨꯠ ꯇꯧꯕ ꯑꯗꯩ ꯒꯥꯔꯤ ꯑꯗꯨꯃꯅ ꯇꯔ ꯇꯧꯕꯗꯨ ꯃꯤ ꯁꯤꯕꯒꯁꯨ ꯌꯥꯎꯕ ꯈꯪꯕ꯭ꯔꯥ ꯍꯥꯏꯗꯤ ꯃꯣꯏꯅ ꯒꯥꯔꯤꯗꯣ ꯃꯊꯣꯡ ꯑꯃ ꯈꯗꯕ ꯕꯨ ꯇꯧꯊꯧꯕ ꯑꯗꯩꯗꯤ ꯑꯃꯨꯛ ꯑꯃꯅ ꯒꯥꯔꯤꯁꯦ ꯊꯧꯔꯒ ꯐꯥꯏꯌꯔ ꯀ꯭ꯋꯦꯀꯔꯁꯇꯣ ꯒꯥꯔꯤꯗꯨꯗꯒꯤ ꯂꯝꯕꯦꯟ ꯆꯠꯂꯤꯕ ꯃꯤꯗꯨꯗ ꯀꯥꯞꯄꯗꯣ ꯈꯪꯕ꯭ꯔꯥ ꯑꯃ ꯐꯥꯏꯌꯔ ꯀ꯭ꯔꯦꯀꯔꯁ ꯑꯃ ꯑꯩꯈꯣꯏ ꯃꯊꯛꯇ ꯊꯥꯡꯒꯠꯂ ꯒꯇꯪꯗꯪ ꯀꯥꯞꯈꯠꯄ ꯕꯣꯝꯂꯥꯗꯣ ꯑꯗꯨꯒꯤ ꯕꯣꯝꯂꯥꯗꯨꯅ ꯂꯝꯕꯦꯟꯗ ꯇꯧꯔ ꯆꯠꯄꯗ ꯆꯠꯄ ꯃꯤꯗ ꯀꯥꯞꯄꯒꯤ ꯁꯣꯛꯄꯒꯨꯝꯕ ꯑꯗꯨꯃꯥꯏꯅ ꯇꯧꯕ ꯑꯗꯨꯒꯨꯝꯕꯁꯨ ꯁꯤꯃꯥꯗ ꯌꯦꯡꯕꯗ ꯌꯥꯝ ꯁꯥꯎꯅꯤꯡꯖꯥꯅꯤ ꯍꯥꯏꯗꯤ ꯃꯣꯏꯗꯣ ꯑꯉꯥꯡꯅꯦ ꯑꯩꯈꯣꯏꯗꯣ ꯀꯩꯁꯨꯝ ꯇꯧꯕ ꯌꯥꯔꯣꯏ ꯍꯥꯏꯕ ꯀꯣꯛꯇꯣ ꯌꯥꯎꯈꯤ ꯍꯥꯏ ꯄꯨꯂꯤꯁꯇꯨꯗ ꯑꯁ ꯑꯩꯈꯣꯏ ꯂꯥꯟꯖꯔꯦ ꯇꯧꯔꯔꯣꯏ ꯈꯣꯠꯂꯔꯣꯏꯒ ꯍꯥꯏꯔꯒ ꯌꯥꯝ ꯎꯁꯤꯠꯇꯅ ꯆꯠꯈꯤꯕꯗꯣ
ꯎꯝ ꯍꯩ ꯏꯅꯥꯎꯗꯁꯨ ꯑꯩꯈꯣꯏ ꯇꯧꯕ ꯉꯝꯃꯣꯏꯕ ꯍꯪꯕꯒꯤꯅꯦ ꯎꯝ ꯃꯥꯅꯦ ꯑꯣ ꯃꯣꯏ ꯑꯩꯗꯣ ꯑꯁꯦꯡꯕꯗ ꯊꯣꯛꯄꯗꯣ ꯑꯗꯨꯝ ꯗ꯭ꯔꯃꯥꯗ ꯑꯣꯏꯅ ꯄꯨꯊꯣꯛꯏꯅꯦꯀꯣ
ꯃꯥꯅꯦ ꯇꯧꯃꯜꯂꯛꯄꯩ ꯑꯣꯏꯗꯣꯏꯅꯦꯕꯗꯣ ꯊꯣꯛꯂꯛꯏꯗꯣ ꯍꯥꯏꯗꯤ ꯑꯦ ꯎꯝ ꯎꯝ ꯌꯥꯝ ꯇꯥꯡꯅ ꯊꯣꯛꯄ ꯊꯧꯗꯣꯛꯅꯦ ꯀꯥꯏ ꯍꯥꯏꯗꯤ ꯀꯩꯁꯨ ꯋꯥꯔꯤ ꯑꯣꯏꯅ ꯑꯣꯏꯔꯛꯑꯣꯕ ꯑꯗꯣ ꯃꯣꯏꯗ ꯑꯅꯝꯕꯅ ꯃꯣꯏꯗ ꯁꯛꯇ ꯆꯨꯗ ꯈꯦꯠꯅꯕ ꯊꯝꯕ ꯀꯩꯗꯧꯕꯁꯦ ꯁ ꯌꯥꯝ ꯇꯧꯋꯤꯅꯦ ꯑꯗꯒꯤꯗꯤ ꯄꯩꯁꯥ ꯑꯆꯧꯕ ꯄꯩꯁꯥ ꯄꯥꯏꯕ ꯃꯤꯅ ꯑꯃ ꯑꯇꯣꯟꯕꯅ ꯑꯃ ꯇꯧꯕꯁꯦ ꯇꯧꯗ꯭ꯔꯦ ꯑꯩꯈꯣꯏꯅꯗꯤ ꯁꯤꯃꯥ ꯐꯖꯩꯅ ꯌꯦꯡꯉꯦꯕ
ꯑꯍꯤꯡꯒ ꯇꯨꯝꯗꯉꯩ
ꯃꯥꯅꯦ ꯃꯣꯏꯅꯒ ꯂꯨꯄꯥ ꯃꯣꯏꯅ ꯄꯩꯁꯥꯁꯦ ꯕꯟꯗꯔ ꯕꯟꯗꯔ ꯂꯪꯁꯤꯜꯂꯒ ꯁꯦ ꯏꯆꯥ ꯅꯨꯄꯥꯁꯦ ꯊꯥꯗꯣꯛꯎ ꯇꯧ ꯌꯦꯡꯅꯤꯡꯕꯅꯤ ꯑꯩꯈꯣꯏꯅ ꯅꯨꯡꯉꯥꯏꯗꯅ
ꯑꯗꯣ ꯑꯗꯨꯃꯥꯏꯅ ꯀꯣꯔꯤꯌꯥꯟ ꯗ꯭ꯔꯃꯥ ꯌꯦꯡꯕꯁꯦ ꯑꯗꯨꯝ ꯌꯦꯡꯅꯤꯡꯕ ꯄꯣꯛꯄ꯭ꯔꯕ꯫
ꯍꯣꯏ ꯄꯣꯛꯑꯦ ꯑꯗꯣ ꯍꯧꯖꯤꯛꯀꯥꯟꯗꯤ ꯀꯌꯥꯕꯨ ꯌꯦꯡꯗꯦꯗ ꯍꯥꯏꯗꯤ ꯁꯥꯡꯕꯒꯨꯝꯕꯁꯦ ꯇꯜꯂꯦꯗꯅ ꯑꯗꯨꯅ ꯏꯟꯁꯇꯥꯒꯨꯝꯕꯗꯒ ꯔꯤꯜꯁꯀ ꯃꯇꯦꯛ ꯃꯇꯦꯛ ꯊꯣꯛꯂꯛꯄ ꯀꯥꯟꯗ ꯅꯨꯡꯉꯥꯏꯗꯧꯕ ꯃꯥꯟꯕꯒꯨꯝꯕ ꯑꯁ ꯀꯣꯔꯤꯌꯥꯒꯤꯒꯨꯝꯕꯁꯦ ꯅꯠꯇꯦ ꯑꯩꯁꯦ ꯈꯪꯕ ꯕꯤꯜ ꯌꯦꯡꯉꯦꯕꯀꯣ ꯅꯨꯄꯥ ꯅꯨꯄꯥ ꯀꯣꯏꯅꯕꯒꯨꯝꯕꯗꯣ ꯑꯗꯨꯒꯨꯝꯕꯁꯦ ꯌꯦꯡꯕ ꯍꯧꯔꯨꯕꯗꯒꯤ ꯑꯆꯝꯕꯁ ꯌꯦꯡꯕ ꯍꯩꯇꯔꯦꯕ ꯍꯥꯏꯗꯤ ꯑꯃ ꯌꯥꯝꯅ ꯑꯆꯝꯕꯒꯤ ꯅꯨꯡꯁꯤꯅꯕ ꯅꯨꯄꯥꯒ ꯅꯨꯄꯤꯒ ꯅꯨꯡꯁꯤꯅꯕꯁꯦ ꯌꯥꯝꯅ ꯋꯥꯕꯗꯣ ꯁꯨꯝ ꯇꯞꯅ ꯁꯨꯝ ꯆꯠ ꯂꯩꯕꯗꯣ ꯑꯣꯏꯔ
ꯑꯣ
ꯍꯥꯏꯗꯤ ꯃꯤꯅꯤ ꯅꯨꯄꯥ ꯅꯨꯄꯥ ꯅꯨꯡꯁꯤꯅꯕꯗꯤ ꯁꯠ ꯊꯦꯡꯅꯔꯦ ꯑꯗꯨꯒ ꯆꯠꯇ ꯇꯧꯔ ꯖꯔ ꯆꯠꯈꯤꯅꯦ ꯍꯥꯏꯕ ꯈꯪꯈ꯭ꯔꯦ
ꯅꯨꯄꯤ ꯅꯨꯄꯤꯁꯨ ꯂꯩꯕ꯭ꯔꯥ
ꯎꯝ ꯑꯗꯣ ꯅꯨꯄꯤ ꯅꯨꯄꯤꯗꯤ ꯀꯌꯥ ꯌꯦꯡꯗꯦ ꯅꯨꯄꯥ ꯅꯨꯄꯥ ꯅꯨꯡꯁꯤꯅꯕꯅ ꯍꯦꯟꯅ ꯅꯨꯡꯉꯥꯏ ꯑꯁ ꯃꯤ ꯀꯄꯤꯕꯅꯤꯅꯦ ꯅꯨꯄꯥ ꯅꯨꯄꯥ ꯅꯨꯡꯁꯤꯕ ꯅꯨꯡꯁꯤꯕ ꯑꯃ ꯌꯥꯎꯖꯥꯅꯤ ꯑꯩ ꯍꯥꯏ ꯏꯆꯥ ꯏꯁꯨ ꯏꯅꯥꯎꯄꯥꯗꯒ ꯑꯗꯨꯃꯥꯏꯅꯒ ꯇꯧꯔꯗꯤ ꯑꯩꯅ ꯐꯨꯜ ꯁꯞꯄꯣꯔꯠ ꯇꯧꯒꯅꯤꯅ ꯑꯗꯨꯒ ꯈꯣꯟꯊꯤꯖꯥꯔꯤꯅꯦ ꯌꯨꯝꯗꯒꯤ ꯇꯥꯟꯗꯤꯔꯨꯝꯗꯦ ꯑꯩꯈꯣꯏ ꯃꯥꯗ ꯈꯪꯕ꯭ꯔꯥ ꯅꯨꯡꯗꯥꯡꯗ ꯀꯣꯟ ꯐꯦꯡꯕꯁꯤꯗꯤ ꯁꯤꯃꯥ ꯌꯦꯡꯕ ꯂꯣꯏꯔꯒ ꯂꯥꯛꯑꯅꯤꯅ ꯑꯗꯨꯒ ꯂꯤꯗꯧꯨꯕꯅꯤ ꯑꯩꯅ ꯅꯨꯄꯥ ꯅꯨꯄꯥ ꯅꯨꯡꯁꯤꯅꯕꯒꯤ ꯋꯥꯔꯤꯁꯦ ꯑꯩꯈꯣꯏ ꯃꯥ ꯇꯥ ꯍꯅꯤꯡꯗꯅ ꯂꯩꯊꯣꯛꯀꯗꯣꯔꯤꯕꯅꯤ ꯃꯣꯏꯒ ꯃꯥꯏꯒ ꯑꯩꯁꯤꯅ ꯁꯤꯃꯥꯗꯨ ꯐꯖꯩꯅ ꯏꯗꯨꯅꯦ ꯈꯪꯕ ꯑꯃꯔꯣꯝꯗ ꯍꯥꯏꯕꯗꯤ ꯌꯥꯝ ꯅꯨꯡꯁꯤꯕꯗ ꯍꯥꯏꯗꯤ ꯅꯨꯄꯤ ꯑꯃꯒ ꯅꯨꯄꯥ ꯑꯃꯒ ꯅꯨꯡꯁꯤꯅꯕ ꯑꯣꯏꯇꯥꯥꯔꯗꯤ ꯋꯥ ꯋꯥ ꯂꯥꯛ ꯥꯎꯔꯁꯨ ꯌꯥꯏ ꯑꯃ ꯑꯣꯏꯔꯁꯨ ꯌꯥꯏ ꯅꯨꯄꯥ ꯅꯨꯄꯥ ꯅꯨꯄꯤ ꯅꯨꯄꯤ ꯁꯤꯗꯤ ꯋꯥ ꯋꯥ ꯂꯥꯎꯕꯁꯨ ꯌꯥꯗꯦ ꯍꯥꯏꯗꯤ ꯍꯣꯏ ꯑꯗꯩ ꯐꯣꯡꯡꯂꯨꯔꯒꯅ ꯀꯅꯥꯅ ꯃꯣꯏ ꯃꯤꯆꯪ ꯆꯪꯕꯤꯅꯤ ꯑꯗꯩ ꯑꯗꯨꯗꯁꯨ ꯑꯃꯨꯛ ꯅꯨꯄꯥꯒ ꯅꯨꯄꯤꯒ ꯅꯣꯏꯁꯤꯟꯅꯔꯒ ꯆꯤꯠ ꯇꯧꯅꯕꯗꯗꯤ ꯑꯃꯨꯛ ꯍꯥꯏꯅ ꯌꯥꯏꯗꯅ ꯑꯦ ꯆꯤꯠ ꯇꯧꯔꯃꯦ ꯑꯗꯨꯗ ꯃꯣꯏ ꯑꯅꯤ ꯅꯨꯄꯤ ꯅꯨꯄꯤ ꯅꯨꯄꯥꯝꯕ ꯅꯨꯡꯁꯤꯠꯅ ꯆꯤꯠ ꯇꯧꯔꯝꯃꯦ ꯀꯩꯅꯣ ꯑꯣꯏꯗꯣꯏꯁꯦ ꯑꯃꯨꯣ ꯍꯥꯏꯗꯤ ꯊꯣꯡꯕꯁꯨ ꯅꯨꯡꯉꯥꯏꯇ ꯑꯃꯁꯨꯗ ꯅꯠꯇ꯭ꯔꯥꯅꯦ ꯑꯗꯨꯃꯥꯏꯅ
ꯌꯦꯡꯗ꯭ꯔꯤꯌꯦ ꯑꯩꯗꯤ ꯌꯥꯝ ꯐꯥꯎ
ꯍꯦꯔꯥ ꯑꯩ ꯑꯃ ꯍꯥꯏꯔꯛꯀꯦ ꯌꯦꯡꯉꯣ ꯑꯩ ꯍꯣꯔꯦꯟ ꯊꯥꯔꯛꯀꯦ ꯌꯨꯇꯨꯕꯇ ꯑꯗꯨꯝ ꯐꯪꯕꯅꯤ ꯌꯨꯇꯕꯇ ꯂꯣꯏ ꯐꯪꯉꯨꯕꯅꯤ ꯅꯨꯡꯉꯥꯏ ꯅꯨꯡꯉꯥꯏꯕ ꯌꯥꯝ ꯂꯩꯕꯅꯦ ꯍꯥꯏꯗꯤ ꯋꯥꯔꯤꯗꯣ ꯈꯪꯕ ꯀꯩꯅꯣꯒꯤꯗ ꯑꯣꯏꯕ ꯀꯥꯟꯗ ꯌꯥꯝꯅ ꯅꯨꯡꯁꯤꯅꯨꯡꯉꯣꯟ ꯒꯨꯝꯕ ꯌꯥꯝꯅ ꯂꯞꯇ ꯌꯥꯝꯅ ꯆꯠꯄꯃꯛ ꯅꯠꯇ꯭ꯔꯁꯨ ꯈꯪꯕ꯭ꯔꯥ ꯍꯥꯏꯗꯤ ꯖꯁ ꯋꯥꯔꯤ ꯁꯤꯀ꯭ꯋꯦꯟꯁ ꯇꯣꯏꯅ ꯅꯨꯡꯁꯤ ꯅꯨꯡꯁꯤꯕ ꯍꯥꯏꯗꯤ ꯎ ꯃꯥ ꯁꯥꯁꯤꯗ ꯀꯩꯅꯣꯝꯗꯤ ꯐꯥꯎꯔꯕ ꯅꯨꯄꯥꯁꯤꯒꯤ ꯑꯗꯨ ꯀꯔꯤꯅꯣꯗꯤ ꯈꯪꯗꯕ ꯍꯥꯏꯗꯤ ꯑꯗꯩꯗꯤ ꯑꯩꯁꯤ ꯅꯨꯄꯥ ꯅꯨꯡꯁꯤꯗꯧ ꯅꯠꯇꯦ ꯅꯨꯄꯤ ꯅꯨꯡꯁꯤꯗꯧꯅꯦꯗꯤ ꯃꯊꯥꯁꯦ ꯈꯪꯖꯔꯤꯅꯤꯗꯅ ꯑꯗꯨꯗꯨꯅ ꯀꯟꯐ꯭ꯌꯨꯁ ꯆꯠꯄꯁꯦ ꯑꯗꯨꯒꯨꯝꯕ ꯋꯥꯔꯤ ꯌꯥꯝ ꯌꯥꯎꯋꯦꯕ ꯑꯗꯨ ꯔꯤꯌꯦꯂꯤꯇꯤ ꯌꯥꯝ ꯑꯣꯏꯕꯗꯣ ꯍꯥꯏꯗꯤ ꯑꯩꯈꯣꯏꯁꯨ ꯀꯃꯟ ꯑꯣꯏꯕ ꯅꯠꯇꯕꯅꯤ ꯃꯤꯁꯦ ꯈꯪꯖꯗꯦꯗꯅ ꯑꯦ ꯑꯩꯅ ꯇꯧꯔꯤꯁꯦ ꯀꯩꯅꯣ ꯑꯉꯥꯡ ꯑꯣꯏꯔꯤꯉꯩꯗꯒꯗꯤ ꯑꯗꯨꯗꯨꯅ ꯃꯥꯅ ꯃꯥ ꯃꯆꯥꯁꯤꯦ ꯁꯣꯏꯔꯦ ꯀꯥꯏꯅ ꯈꯟꯖꯕꯒꯨꯝꯕ ꯍꯥꯏꯗꯤ ꯑꯩꯒꯤ ꯃꯃꯥꯟꯅꯕ ꯑꯣꯏꯗꯣꯏꯅꯦꯕ ꯑꯗ ꯃꯃꯥꯟꯅꯕꯁꯤꯅ ꯑꯇꯣꯞꯄ ꯄꯨꯟꯕꯗ ꯁꯥꯎꯅꯤꯡꯕ ꯀꯩꯕ ꯐꯥꯎꯗꯣꯏꯅꯦꯕ ꯑꯣ ꯀꯔꯤꯅꯣꯗꯤ ꯈꯪꯖꯗꯕꯗꯣ ꯑꯗꯣ ꯃꯥ ꯃꯁꯥꯗꯤ ꯅꯨꯄꯤ ꯑꯣꯏꯗꯣꯏꯅꯦꯕ ꯑꯣ ꯅꯨꯄꯤꯁꯤꯗꯗꯤ ꯑꯗꯨꯃꯥꯏꯅꯗꯤ ꯂꯩ ꯐꯥꯎꯔꯤꯗꯣꯏꯅꯦꯕ ꯃꯣꯏ ꯃꯥꯅ ꯃꯃꯥꯟꯅꯕꯁꯤꯗ ꯐꯥꯎꯔꯤꯁꯦ ꯑ ꯃꯥ ꯃꯃꯥꯟꯅꯕꯁꯤꯗ ꯃꯥꯅ ꯅꯨꯄꯤ ꯀꯣꯏꯔꯤꯁꯤꯁꯨ ꯑꯩꯁꯦ ꯅꯨꯄꯤ ꯀꯣꯏ ꯍꯥꯏ ꯀꯣꯏꯗꯣꯏꯅꯦꯕ ꯑꯩꯁꯦ ꯏꯁꯇ꯭ꯔꯦꯠꯅꯦꯅ ꯈꯪꯕ꯭ꯔꯥ ꯑꯗꯨꯕꯨ ꯅꯨꯄꯤꯁꯤꯗ ꯅꯨꯄꯥꯁꯤꯗ ꯐꯥꯎꯔꯤꯕ
ꯃꯥꯅ ꯐꯥꯎꯔꯤꯕ ꯃꯥꯁꯤꯗ ꯈꯪꯒꯤ ꯋꯥꯅꯤꯅ ꯑꯗꯨꯒ ꯂꯣꯏ
ꯂꯥꯡꯇꯛꯅꯕ
ꯎꯝ ꯀꯨꯝꯕ ꯀꯩꯒꯨꯝꯕꯋ ꯅꯨ ꯐꯥꯎꯕꯀꯣ ꯑꯗꯨ ꯃꯁꯥꯁꯨ ꯈꯟꯖꯕꯅꯦ
ꯩꯅꯣꯐꯝꯇ ꯊꯝꯕ ꯑꯗꯨꯃꯥꯏꯅ ꯇꯧꯋꯦ ꯑꯗꯨꯒꯨꯝꯕꯒꯩꯩꯅ ꯌꯦꯡꯕ ꯅꯨꯡꯉꯥꯏꯕꯅꯦ
ꯍꯣꯏ ꯌꯦꯡꯒꯦ ꯑꯝꯇ ꯑꯗꯒꯤ ꯃꯄꯥ ꯃꯄꯥ ꯏꯃꯨꯡ ꯃꯅꯨꯡꯒ ꯌꯥꯗꯕꯒꯤ ꯁꯨꯁꯥꯏꯠ ꯇꯧꯕꯒꯨꯝꯕ ꯇꯜꯂ ꯑꯗꯨꯗꯣ ꯑꯁ ꯋꯥꯔꯝꯗꯣꯏꯅꯦ ꯑꯗꯣ ꯃꯣꯏꯗꯣ ꯋꯥꯈꯜ
ꯎꯝ ꯑꯗꯨ ꯁꯨꯁꯥꯏꯠ ꯇꯧꯈ꯭ꯔꯅꯦꯕꯀꯣ ꯑꯗꯨ ꯃꯄꯥ ꯃꯄꯥꯗꯨꯅ ꯍꯟꯗꯛ ꯃꯄꯣꯠꯁꯤ ꯊꯨꯡꯅꯗ꯭ꯔꯁꯨ ꯃꯊꯪ ꯃꯊꯪ ꯃꯄꯣꯛꯇ ꯊꯨꯡꯅꯕ ꯑꯣꯏꯌꯨꯀꯣꯅ ꯃꯈꯨꯠꯇ ꯔꯦꯠ ꯏꯁ꯭ꯇ꯭ꯔꯤꯡꯗꯣ ꯀꯤꯕꯤꯗꯣꯏꯅꯦꯕ ꯑꯗꯨꯒ ꯃꯊꯪ ꯃꯄꯣꯛꯇ ꯃꯣꯏꯖꯦ ꯃꯄꯣꯛ ꯑꯃ ꯑꯣꯜꯂꯛꯀꯗꯣꯏꯅꯦꯕ ꯑꯗꯨꯗ ꯊꯨꯡꯅꯗꯣꯏꯅꯤ ꯏꯃꯥ ꯑꯗꯨꯒꯤ ꯁꯤꯃꯥꯗꯨ ꯀꯞꯄꯁꯤ ꯀꯞꯄꯁꯤ ꯀꯞꯄꯁꯤ ꯑꯩꯅ ꯃꯤꯠꯀꯁꯦ ꯄꯣꯝꯕ ꯃꯈꯩ ꯅꯠꯇꯦ ꯅꯨꯄꯥ ꯅꯨ
ꯑꯗꯨꯝ ꯅꯨꯄꯥ ꯑꯣꯏꯅ ꯎꯝ
ꯑꯗꯣ ꯊꯥꯏꯂꯦꯟꯗꯗꯤ ꯍꯧꯖꯤꯛꯁꯦ ꯌꯥꯈ꯭ꯔꯦꯗꯅ ꯁꯦꯝꯁꯦꯛꯁ ꯀꯨꯝꯕꯁꯦ ꯑꯗꯨ ꯃꯣꯏ ꯍꯟꯗꯛꯀꯤ ꯑꯗꯨꯒꯤ ꯌꯥꯕꯒꯤ ꯁꯦꯂꯦꯕ꯭ꯔꯦꯠ ꯇꯧꯕꯗ ꯂꯥꯛꯄ ꯀꫭꯄꯣꯜ ꯃꯌꯥꯝꯗꯣ ꯑꯍꯟꯒꯁꯨ ꯌꯥꯝ ꯌꯥꯎꯖꯠ ꯑꯅꯦ ꯍꯥꯏꯗꯤ ꯅꯨꯄꯤ ꯅꯨꯄꯤ ꯑꯣꯏꯔꯁꯨ ꯑꯍꯟ ꯆꯍꯤ ꯌꯥꯝ ꯌꯥꯝꯃꯕ ꯐꯤꯐꯇꯤ ꯁꯤꯛꯁꯇꯤꯒꯨꯝꯕ ꯅꯨꯄꯥ ꯅꯨꯄꯥ ꯅꯨꯄꯥꯁꯨ ꯆꯍꯤ ꯐꯤꯐꯇꯤ ꯁꯤꯛꯁꯇꯤꯒꯨꯝꯕ ꯂꯩꯝ ꯈꯪꯕ꯭ꯔꯥ ꯑꯗꯨꯅ ꯍꯥꯏꯗꯤ ꯃꯣꯏꯁꯦ ꯊꯥꯏꯅꯗꯩ ꯑꯗꯨꯝ ꯍꯥꯏꯗꯤ ꯃꯣꯏꯒꯤ ꯂꯝꯁꯦ ꯈꯔ ꯑꯣꯄꯟ ꯃꯥꯏꯟꯗꯦꯗ ꯑꯣꯏꯕꯖꯥꯠꯅꯦꯕ ꯌꯥꯔ ꯂꯥꯛꯄꯒꯨꯝꯕ ꯅꯠꯇ꯭ꯔꯥꯅꯦ
ꯃꯥꯅꯦ ꯑꯩꯈꯣꯏ ꯁꯤꯗꯗꯤ ꯌꯥꯔꯔꯣꯏ
ꯎꯝ ꯁꯤꯗꯅ ꯑꯃꯔꯣꯝꯗꯁꯨ ꯆꯠꯅꯕ ꯆꯠꯅꯍꯟꯕꯁꯨ ꯌꯥꯕꯅꯤꯗ
ꯌꯥꯕꯗꯤ ꯌꯥꯏ
ꯍꯥꯏꯗꯤ ꯂꯩꯇꯕ ꯅꯠꯇꯕꯅꯤꯅ ꯑꯔꯩꯕꯗꯨ ꯈꯛꯀꯤꯀꯣ ꯍꯥꯏ